ꯍꯜꯂꯣ
ꯅꯪꯒꯤꯁꯦ ꯑꯩꯉꯣꯟꯗ ꯑꯗꯨꯝ ꯇꯞꯄꯦꯕꯣ
ꯇꯞꯄꯦ
ꯑꯥ ꯅꯪ ꯐꯣꯟꯁꯦ
ꯍꯟꯗꯛꯀꯤ ꯃꯤꯅꯤꯠꯁꯦ ꯁꯨꯒꯗ꯭ꯔꯥ ꯈꯪꯗꯦ ꯃꯤ ꯂꯥꯛꯀꯅꯤ
ꯑꯣ ꯃꯤ ꯂꯥꯛꯊꯧ ꯂꯩꯕ꯭ꯔꯣ ꯑꯣ ꯑꯗꯨꯗꯤ ꯑꯗꯨꯝ ꯅꯪ ꯁꯤ ꯊꯔꯝꯃꯒ ꯑꯗꯨꯝ ꯐꯠ ꯊꯣꯡꯎꯁꯨꯑꯣ ꯌꯥꯏꯌꯦ ꯑꯩ ꯂꯣꯏꯔ ꯑꯗꯨꯝ ꯀꯛꯈꯔ ꯂꯣꯏꯔꯦ
ꯁꯥꯗ꯭ꯔꯁꯨ
ꯑꯥ ꯑꯁ ꯑꯩꯗꯤ ꯀꯩꯅꯣꯝ ꯇꯧꯔꯦ ꯑꯁꯤ ꯌꯥꯝ ꯁꯣꯏꯔꯦ ꯑꯗꯨꯗꯣ
ꯅꯪꯒꯤꯗꯣ ꯌꯥꯝ ꯂꯥꯡꯉꯦ
ꯑꯗꯨꯅꯦ ꯑꯁꯤꯗ ꯅꯣꯢꯗꯩ ꯇꯥꯜꯂꯛꯄꯗꯣ ꯑꯩꯈꯣꯏꯗ ꯑꯃꯨꯛ ꯌꯧꯔꯛꯑꯦꯕ
ꯐꯥꯖꯤꯟꯕ ꯉꯝꯗ꯭ꯔꯖꯥꯠꯂꯣ
ꯖꯨꯅꯤꯒꯤ ꯃꯆꯥ ꯑꯃ ꯄꯣꯛꯈ꯭ꯔ ꯃꯥꯜꯂꯦ
ꯍꯥꯥ
ꯖꯨꯃꯤ ꯍꯥꯏ
ꯑꯣ ꯀꯣ ꯈꯥꯔꯦ ꯅꯍꯥꯟ ꯑꯩꯅ ꯍꯥꯏꯗꯨꯗꯤ ꯅꯪꯉꯥꯟꯗꯥ ꯍꯥꯏꯗꯥꯕ꯭ꯔꯣ ꯅꯪ ꯈꯪꯗ꯭ꯔꯤꯕ
ꯑꯩ ꯊꯦꯡꯅꯔꯦ ꯍꯧꯖꯤꯛ
ꯂꯣꯛꯄꯒ ꯌꯥꯝꯅ ꯊꯒꯠꯍꯨꯧꯕꯅꯦ ꯑꯩ ꯌꯦꯡꯕꯨꯗꯤ ꯌꯦꯡꯉꯨꯗ꯭ꯔꯦ ꯃꫭꯏ ꯌꯨꯇꯨꯕꯔ ꯅꯨꯄꯤ ꯑꯃ ꯅꯨꯄꯤꯁꯤꯁꯨ ꯂꯨꯍꫭꯡꯗꫭꯔꯦ ꯍꯥꯏ
ꯌꯨꯠ ꯃꯅꯥꯎꯅꯨꯄꯤꯗꯣ
ꯑ ꯃꯥꯡꯒꫭꯜꯒ ꯀꯥꯅꯔꯕ ꯃꯥꯜꯂꯤ ꯑꯥ ꯌꯨꯇꯨꯕ ꯇꯧꯕꯤꯗꫭ ꯑꯗꯨ ꯂꯨꯍꯣꯡꯗꯣꯔ ꯃꯥꯜꯂꯤ ꯃꯥꯁꯦ ꯑꯩ ꯅꯍꯥꯟ ꯅꫭꯡꯃ ꯃ ꯑꯥ ꯃꯥꯒꯤ ꯏꯟꯁꯇꯥꯗ ꯊꯦꯡꯅꯔꯝꯕ ꯑꯥ ꯑꯩ ꯅꯪꯅ ꯃꯤꯅꯤꯠ ꯇꯔꯥ ꯌꯥꯔꯣꯏ ꯅꯨꯃꯤꯠ ꯊꯕꯛ ꯑꯩ ꯆꯠꯊꯣꯛꯀꯗꯧꯕ ꯃꯥꯜꯂꯤꯅꯤꯅꯦ ꯑꯍꯥꯟꯕꯗ
ꯆꯠꯊꯣꯛꯀꯗꯕ ꯅꯠꯇꯦ ꯃꯤ ꯂꯥꯛꯀꯗꯧꯕ
ꯑꯗꯨ ꯀꯩ ꯀꯩꯕꯨ ꯄꯥꯏꯒꯦ ꯑꯩꯈꯣꯏꯗꯤ ꯀꯩꯅꯣ ꯇꯧꯔꯦ ꯍꯧꯖꯤꯛꯀꯥꯟꯁꯤ ꯀꯥꯔꯣꯠ ꯑꯈꯥꯕꯤ ꯌꯥꯝ ꯍꫭꯡ ꯃꯥꯜꯂꯦ ꯀꯥꯔꯣꯠ ꯑꯈꯥꯕꯤ ꯌꯥꯝ ꯂꯩꯔꯑꯦ ꯑꯩꯈꯣꯏ ꯃꯥꯅ ꯅꫭꯏ ꯆꯥꯅꯤꯡꯉꯗꯤ ꯑꯦ ꯀꯥꯡꯍꯧ ꯕꯣꯔꯥ ꯆꯥꯕ ꯍꯥꯎꯋꯤ ꯀꯩꯅꫭ ꯀꯥꯔꫭꯠ ꯑꯈꯥꯕꯤ
ꯆꯥꯅꯤꯡꯗꯦ
ꯅꯪꯅ ꯄꯥꯝꯖꯗꯕꯩꯅꯦ ꯑꯩꯈꯣꯏ ꯍꯥꯎꯋꯦ ꯍꯩꯅꯕꯗ ꯅꯪ ꯍꯩꯅꯗꯕꯩ ꯀꯥꯔꯣ ꯈꯥꯕꯤ ꯀꯨꯝꯕꯁꯦ ꯆꯥꯕꯁꯨ ꯐꯩꯌꯦ ꯍꯥꯏ ꯑꯃꯨꯛ ꯐꯠꯇꯦ ꯑꯃꯨꯛ ꯍꯥꯏ ꯀꯔꯣ ꯈꯥꯕꯤꯁꯤ ꯀꯥꯟꯅꯩꯀ ꯍꯥꯏꯗꯥꯏꯅꯦ ꯆꯥꯕꯁꯦ
ꯀꯥꯟꯅꯩ ꯍꯥꯏꯕꯅꯤ ꯗꯥꯏꯕꯤꯇꯤꯁ ꯀꯨꯝꯕꯒꯤ
ꯑ ꯗꯥꯏꯕꯤꯇꯤꯁꯇꯗꯤ ꯀꯥꯟꯅꯩ ꯍꯥꯏ ꯑꯗꯣ ꯀꯩꯅꯣꯗꯗꯤ ꯀꯤꯗꯅꯤꯗ ꯑꯃꯨꯛ ꯁꯣꯛꯑꯦ ꯍꯥꯏꯗꯔ ꯀꯩꯅꯣꯃꯗꯤ ꯍꯥꯏ
ꯈꯥꯕꯗꯣ ꯌꯥꯝ ꯈꯥꯕꯗꯣ ꯑꯗꯨꯗꯨꯒꯤꯅꯦ
ꯌꯥꯝ ꯈꯥꯝꯕꯗꫭ ꯑꯗꯨ ꯐꯠꯇꯕꯒꯤꯔꯥꯗꯤ ꯈꯪ ꯑꯗꯨ ꯀꯩꯅꯣ ꯇꯧꯔꯒ ꯆꯥꯔꯗꯤ ꯈꯥꯗꯤ ꯈꯥꯗꯕꯟ ꯍꯣꯏ ꯄꯨꯝꯅ ꯄꯨꯝꯅ ꯆꯥꯝꯃꯒ ꯇꯥꯎꯔꯗꯤ ꯃꫭꯏ ꯂꯧꯔꯤꯅꯦ
ꯀꯩ ꯍꯥꯏꯅꯣ ꯇꯥꯗꯦ
ꯅꫭꯏꯗꯤ ꯌꯦꯡꯉꫭ ꯀꯩꯅꫭ ꯇꯧꯕꯗꯒꯤ ꯊꯣꯏꯊꫭꯏꯁꯦ ꯑꯃꯨꯛꯀ ꯂꯥꯛꯑꯦ ꯊꫭꯏꯊꯣꯏ ꯅꯠꯇꯅ ꯑꯃꯁꯤꯁꯨ ꯂꯥꯛꯑꯦ ꯑꯩꯈꯣꯏꯗꯤ ꯑꯅꯤ ꯄꯨꯟꯁꯤꯜꯂꯒ ꯂꯥꯡꯉꯦ ꯌꯥꯝꯅ
ꯅꯪ ꯀꯥꯏꯗꯅꯣꯝ ꯂꯩꯔꯣ ꯇꯨꯃꯤꯟꯅ
ꯑꯩ ꯏꯆꯟ ꯍꯣꯏꯒꯤ ꯀꯩꯅꯣ ‌ꯚꯨꯠ ꯇꯝꯅꯕ ꯀꯥꯗꯨꯗ ꯍꯦꯟꯅ ꯂꯩꯔꯗ꯭ꯔꯥ ꯈꯪꯗꯦ
ꯂꯩꯔꯣ ꯇꯨꯃꯤꯟꯅ ꯉꯍꯥꯛ ꯉꯍꯥꯛ
ꯅꯠꯇ꯭ꯔꯒ ꯍꯦꯔꯤ ꯄꯣꯇꯔꯒꯤ ꯇꯥꯏꯞꯇ ꯀꯩꯅꯣ ꯃꯈꯥꯗꯨꯗ ꯍꯣꯏꯅ ꯂꯩꯒꯗ꯭ꯔꯥ ꯈꯪ
ꯑꯃꯗꯨ ꯇꯨꯝꯗ꯭ꯔꯣ
ꯇꯨꯝꯗꯦꯗ ꯁꯤ ꯃꯥꯒꯤ ꯄꯤ ꯄꯤꯔꯥꯎꯕꯤ ꯈꯣꯡꯎꯞꯇꫭ ꯇꯣꯡꯖꯜꯂꯒ ꯀꯣꯏꯆꯠ ꯆꯠꯂꯤ
ꯎꯝ
ꯇꯨꯝꯕꯥꯏꯌꯦ ꯀꯥꯏꯗꯒꯤ ꯅꯣꯏꯗꯩ ꯌꯨꯝꯗ ꯍ ꯍꯜꯂꯛꯄꯗ ꯑꯃꯨꯛ ꯏꯆꯟ ꯍꯣꯏꯗ ꯑꯃꯨꯛ ꯆꯪꯉꯦ ꯑꯗꯨꯗ ꯏꯆꯟ ꯍꯣꯏꯗꯩ ꯊꯣꯛꯂꯛꯑꯒ ꯑꯃꯨꯛ ꯅꯦ ꯒꯪꯒꯥꯥ ꯍꯣꯏꯗ ꯑꯃꯨꯛ ꯆꯪꯉꯝꯗꯦ ꯊꯣꯡꯗꯒ ꯌꯥꯜꯂꯒ ꯂꯩꯔꯤꯅꯤ ꯌꯨꯝ ꯆꯪꯉꯨ ꯌꯥꯗꯗꯅ ꯂ ꯂꯥ ꯏꯆꯥ ꯊꫭꯝꯕꯤꯁ‌ꯦ ꯐꯖꯅꯥ ꯍꯩꯔꯦ
ꯂꯩꯀꯥꯏ ꯀꯣꯏꯔꯤ
ꯑꯦꯕꯥ ꯀꯣꯏꯌꯤꯅꯦ ꯃꯥ ꯍꯔꯥꯎꯔ ꯇꯨꯃꯤꯟꯅ ꯂꯩꯕ ꯑꯦꯕꯥ ꯀꯣꯏꯌꯤꯅꯦ
ꯂꯥꯛꯀꯅꯤ ꯍꯥꯏꯕ ꯃꯤꯁꯤꯁꯨ ꯂꯥꯛꯇꯦ ꯍꯧꯖꯤꯛ ꯐꯥꯎꯕ
ꯏ ꯂꯥꯛꯄ ꯉꯥꯏꯕꯁꯤꯃꯨꯛ ꯋꯥꯕ ꯂꯩ ꯄꫭꯟꯇꯦ
ꯑꯩꯒꯤ ꯇꯤꯆꯤꯡ ꯑꯦꯗꯠꯇꯣ ꯊꯤꯜꯂꯛꯀꯗꯕꯅꯦꯕ
ꯑ ꯅꯪꯒꯤ ꯍꯥꯏꯕꯗꯨ ꯄꯨꯔꯛꯇꯨꯏꯔꯥ
ꯎꯝ ꯃꯥꯅ ꯃꯌꯦꯛ ꯄꯤꯔꯛꯄꯅꯦꯕ
ꯁꯤ ꯃꯥꯏꯅ ꯏꯕꯅꯤ ꯋꯥꯔꯤ ꯁꯥꯅꯩꯁꯦ
ꯎꯝ
ꯍꯤꯇꯣꯔꯛꯄ ꯀꯥꯟꯗꯅꯦ ꯥ
ꯅꯪꯅ ꯉꯥꯡꯉꯤꯗꯣ ꯃꯌꯦꯛ ꯁꯦꯡꯗꯤꯌꯦ
ꯍꯥꯥ
ꯃꯌꯦꯛ ꯁꯦꯡ ꯗꯦꯕ ꯅꯪꯒ ꯉꯥꯡꯉꯤꯗꯣ
ꯑꯗꯨꯗꯅꯦ ꯅꯪꯒꯤꯁꯤꯗꯤ ꯅꯪꯒꯤꯁꯦ ꯑꯩ ꯑꯩꯉꯣꯟꯗ ꯇꯞꯄꯦ ꯍꯥꯏꯁꯦ ꯑꯩꯅ
ꯎꯝ
ꯁꯤꯗ ꯁꯤ ꯀꯩꯅꯣ ꯇꯧꯗꯣꯏꯅꯦꯕ ꯃꯌꯦꯛ ꯁꯦꯡꯉꯛꯑꯕ ꯃꯥꯜꯂꯤꯅꯦ
ꯃꯌꯦꯛ ꯁꯦꯡꯉꯦ
ꯑꯥ ꯁꯤ ꯍꯧꯔꯛꯑꯦ ꯑꯩꯉꯣꯟꯗ ꯑꯗꯨꯒ ꯅꯪꯒꯤꯁꯦ ꯍꯌꯦꯡ ꯑꯩꯉꯣ ꯃꯤꯅ ꯇꯥꯔꯒ ꯏꯊꯣꯔꯛꯃꯤꯒꯤ ꯇꯧꯕꯗꯨꯗꯅꯦ ꯑꯩꯉꯣꯟꯗ ꯇꯞꯐꯤ ꯁꯨꯃꯥꯏꯅ ꯌꯥꯝꯄ ꯇꯞꯄꯒꯥ ꯇ ꯏꯕꯝ ꯈꯪꯗꯕꯤꯗꯦ ꯇꯧꯋꯦꯕ ꯑꯩꯈꯜ ꯇꯞꯄꯁꯦ
ꯅꯪꯒꯤꯗꯨꯁꯨ ꯑꯃꯨꯛꯃꯨꯛ ꯇꯞꯄ ꯌꯥꯎꯔꯛꯑꯦ ꯃꯇꯠ ꯃꯇꯠ ꯇꯠꯄꯁꯨ ꯌꯥꯎꯔꯛꯑꯦ
ꯑꯗꯨ ꯌꯥꯝ ꯅꯨꯡꯉꯥꯏꯇꯦꯕ ꯑꯗꯨꯃꯥꯏꯅ ꯇꯧꯕ ꯎ ꯏꯔꯛꯄ ꯀꯥꯟꯗ ꯑꯩ ꯍꯧꯖꯤꯛ ꯃꯈꯣꯟ ꯍꯧꯔꯛꯏꯗꯣ ꯇꯣꯡ ꯗꯣꯡꯗꫭꯡ ꯗꫭ ꯐꯣꯟ ꯇꯧꯔꯛ ꯑꯃꯦ
ꯎꯝ
ꯑꯩꯅ ꯀꯛꯊꯠꯈꯤꯕ ꯑꯗꯨꯗꯒꯤ ꯍꯧꯒꯠꯂꯛꯏꯅ‌ꯦ
ꯆꯨꯝꯅꯒꯤ ꯐꯣꯟꯂꯣ
ꯑꯥ ꯆꯨꯝꯅꯒꯤ ꯐꯣꯟꯗ ꯇꯧꯔꯛꯑꯝꯕ ꯑꯩꯅ ꯀꯠꯊꯠꯈꯤꯕ ꯃꯗꯣ ꯉꯁꯥꯏ ꯀꯨꯏꯔꯦꯛꯇ ꯂꯩꯌꯦꯅ ꯍꯥꯏꯕꯗꯣ
ꯎꯝ
ꯑꯩꯅ ꯐꯣꯟ ꯇꯧꯕꯒꯤ ꯍꯥꯏꯕꯗ ꯑꯗꯨ ꯃꯥ ꯊꯣꯛꯂꯛꯑꯝꯗꯧ ꯃꯥꯜꯂꯦꯕ ꯑꯗꯨꯒꯤꯅꯤ ꯃꯥꯅ ꯇꯧꯔꯛꯑꯝꯃꯤꯗ‌ꯦ
ꯃꯥꯏ ꯅꯨꯄꯤꯗꯨꯁꯨ ꯍꯥꯞꯆꯤꯟꯒꯦ ꯌꯥꯗ꯭ꯔꯣ
ꯍꯥꯞꯆꯤꯜꯂꯦ ꯃꯥꯒꯤꯗꯣ ꯉꯁꯤ ꯈꯛꯇ ꯑꯗꯒꯤ ꯃꯥꯅ ꯑꯗꯨꯝ ꯊꯦꯀꯣꯏ ꯅꯥꯀꯣꯏꯁꯨꯝ ꯍꯪꯂꯩꯕ ꯋꯥꯔꯤꯗꯣ ꯃꯥꯏꯗꯣ ꯀꫭꯛ ꯄꯤꯔꯛꯑꯒ ꯍꯥꯞꯄꯣꯅ ꯍꯥꯏꯔꯒ ꯍꯥꯏꯌꯦꯅ ꯌꯥꯔꯒꯕꯨꯗꯣ ꯃꯥꯅꯅꯦ ꯁꯨꯝ ꯍꯪ ꯂꯩꯕꯗꯒꯤ ꯂꯣꯏꯅ ꯐꯥꯔꯛꯑꯦ ꯍꯧꯒꯦꯕ ꯍꯪꯉꯒ
ꯎꯝ
ꯍꯇꯜ ꯆ ꯍꯥꯏ
ꯎꯝ
ꯅꯪꯒꯤ ꯁꯤꯒꯤꯁꯤꯗ ꯀꯩꯅꯣꯗꯣ ꯄꯦꯃꯦꯟ ꯊꯥꯕꯗꯨꯗ ꯆꯪꯉꯒꯗꯤ ꯌꯦꯡꯉꯕ
ꯌꯦꯡꯗꯦꯗꯣ
ꯄꯣꯟꯁꯦ ꯑꯩꯈꯣꯏꯒꯤ ꯇꯥꯟꯅꯗ ꯇꯥꯔꯒꯁꯨꯅꯦ
ꯎꯝ
ꯀꯛ ꯀꯛꯈꯤꯔꯣꯕ ꯀꯛꯑꯗꯤ ꯇꯥꯛꯁ ꯑꯃ ꯂꯣꯏꯔꯦꯅ ꯆꯠꯇꯣꯏꯅꯦꯕ ꯑꯗꯨꯒ ꯅꯪꯉꯣꯟꯗ ꯍꯌꯦꯡ ꯄꯦꯃꯦꯟꯗꯗꯤ ꯔꯤꯖꯦꯁ ꯆꯠꯇꯣꯏꯅꯦꯕ ꯑꯗꯨꯗꯣ ꯑꯗꯨꯝ ꯇꯥꯗ꯭ꯔꯁꯨ ꯑꯥ ꯇꯥꯗ꯭ꯔꯁꯨ ꯅꯪꯒꯤ ꯉꯥꯡꯐꯝ ꯊꯣꯛꯄꯗꯣ ꯉꯥꯡꯉꯣꯕ ꯑꯗꯩ ꯑꯩꯈꯣꯏꯅ ꯐꯣꯟ ꯇꯧꯔꯀꯥꯟꯗ ꯍꯥꯏꯅꯗꯕꯤꯗ ꯐꯣꯟ ꯇꯧꯁꯜꯂꯨꯔꯒ ꯐꯣꯟꯗꯣ ꯂꯧꯈꯠꯂꯛꯇꯕꯗꯣ ꯑꯗꯨꯁꯨ ꯆꯠꯈꯤꯗꯣꯏꯅꯦꯕ ꯑꯩꯗꯤ ꯑꯗꯨꯃꯥꯏꯅ ꯆꯠ ꯊꯣꯛꯈꯤꯕ ꯑꯅꯤ ꯌꯥꯎꯔꯕꯅꯦ
ꯀꯅꯥꯗ ꯇꯧꯕꯗ
ꯑꯩꯁꯤ ꯍꯥꯞꯄꯤꯔꯛꯄ ꯆꯦ ꯔꯕꯤꯅꯥꯗꯨꯕꯨ ꯋꯥꯔꯤ ꯁꯅꯕ
ꯎꯝ ꯅꯣꯏꯒꯤ ꯀꯩꯅꯣ ꯌꯨꯅꯤꯚꯔꯁꯤꯇꯤ ꯄꯨꯜꯂꯤꯔꯕ
ꯑ ꯃꯥꯏ ꯑꯩꯈꯣꯏꯒ ꯄꯨꯂ ꯗꯤꯄꯥꯔꯠꯃꯦꯟꯗꯤ ꯄꯨꯟꯗꯦꯗ ꯃꯥ ꯄꯤ ꯑꯩꯁ ꯗꯤ ꯇꯧꯕꯅꯦ ꯎꯝ ꯑꯗꯩ ꯃꯥꯅ ꯍꯥꯏꯔꯛꯄꯗꯒꯤ ꯈꯪꯕꯅꯦ ꯑꯩ ꯅꯠꯇ꯭ꯔꯗꯤ ꯈꯪꯉꯔꯣꯏꯗꯕꯅꯤ
ꯄꯥꯟ ꯏꯔꯣꯕ ꯌꯥꯝ
ꯑ ꯑꯗꯨ ꯍꯧꯖꯤꯛ ꯊꯣꯛꯏ ꯃꯄꯥꯟꯁꯦ ꯍꯥꯎꯇꯦ ꯍꯥꯏꯌꯦ ꯌꯥꯝꯅ ꯑꯃꯣꯏ ꯃꯨꯟꯗꯕꯤ ꯃꯥꯟꯂꯒ ꯂꯩꯕꯤꯗ ꯇꯧꯋꯦ ꯍꯥꯏꯌꯦ
ꯆꯒꯟ ꯆꯒꯟ ꯂꯥꯛꯕꯗꯣ
ꯑꯥ ꯃꯁꯛ ꯐꯖꯕꯩ ꯋꯥꯅꯦ ꯍꯥꯎꯇꯦ ꯍꯥꯏ
ꯃꯨꯈꯤ ꯄꯥꯟꯒꯤ ꯑꯃ ꯃꯣꯟ ꯃꯣꯟ ꯂꯥꯎꯕꯤ ꯏꯔꯣꯝꯕꯗꯣ
ꯑꯧ ꯑꯗꯨꯗꯤ ꯋꯥꯠꯂꯤꯗ ꯍꯧꯖꯤꯛ ꯃꯇꯝ ꯅꯠꯇꯝꯅꯤꯅ ꯑꯗꯤ
ꯑꯩꯁꯦ ꯂꯨꯖ ꯄꯦꯄꯔ ꯇꯞꯁꯤꯟꯈꯤꯕꯅꯦꯕ ꯑꯃꯁꯤꯗ ꯂꯥꯛꯄꯗ ꯂꯩꯔꯛꯑꯣꯅ
ꯂꯨꯁ ꯄꯦꯄꯔꯁꯦ ꯔꯝꯕꯅꯣ
ꯑꯁ ꯑꯩꯈꯣꯏꯅ ꯀꯩꯅꯣ ꯄ꯭ꯔꯦꯛꯇꯤꯀꯦꯜꯒꯤ ꯏꯕꯀꯥꯟ ꯁꯤꯖꯤꯟꯅꯕ ꯄꯦꯄꯔꯗꯣ
ꯑꯣ ꯑꯦꯛꯁꯇ꯭ꯔꯥ ꯍꯥꯞꯂꯕ
ꯎꯝ
ꯑ ꯎꯝ
ꯂꯦꯁꯟ ꯄ꯭ꯂꯥꯟ ꯏꯗꯧꯕ ꯈꯔ ꯋꯥꯠꯂꯤꯑꯕ ꯐꯥꯏꯅꯦꯜ ꯇꯤꯆꯤꯡꯒꯤꯗꯣ ꯇꯣꯉꯥꯟꯅ ꯏꯊꯣꯛꯑꯣ ꯍꯥꯏꯔꯛꯑꯦꯕ
ꯅꯣꯏ ꯊꯥꯏꯅ ꯗꯤꯖꯥꯔꯇꯦꯁꯟ ꯏꯔꯛꯄꯗꯣ
ꯎꯝ
ꯑꯗꯨ ꯄꯦꯁ ꯀꯌꯥꯃꯨꯛ ꯀ ꯏ
ꯀꯌꯥꯃꯨꯛ ꯍꯥꯏꯔꯤꯣꯏꯅꯣ ꯈꯪꯗꯦ ꯌꯥꯝꯗꯤ ꯊꯥꯈꯤꯕꯅꯤ
ꯑꯗꯨ ꯊꯥꯕꯕꯨꯗꯤ ꯆꯦꯗꯣ ꯑꯊꯥꯕꯁꯨ ꯑꯣꯏꯗꯤ ꯑꯣꯏꯗꯅ
ꯆꯦ ꯑꯊꯥꯕ ꯑꯣꯏꯗꯤꯌꯦ ꯃꯔꯛ ꯃꯔꯛꯇ ꯐꯣꯇꯣ ꯁꯥꯞꯄꯒꯤ ꯑꯊꯥꯕ ꯑꯣꯏꯔꯒ ꯅꯦ ꯆꯦ ꯑꯇꯩꯗꯨꯗꯤ ꯆꯨꯝꯅꯒꯤ ꯆꯦ ꯑꯣꯏꯕꯅꯦ ꯄ꯭ꯔꯤꯟ ꯇꯧꯔꯤꯕ ꯆꯦꯗꯨꯗꯤ ꯆꯨꯝꯅꯒꯤ ꯆꯦꯅꯦꯕ
ꯐꯔꯦ ꯐꯔꯦ ꯑꯩꯗꯗꯣꯛ ꯑꯃꯨꯗꯣ ꯑꯃꯨꯛ ꯐꯣꯟ ꯇꯧꯒꯦ ꯃꯥ ꯐꯣꯟ ꯇꯧꯔꯛꯑꯝꯃꯦ
ꯍꯣꯏ ꯍꯣꯏ ꯊꯝꯃꯃꯦꯣ ꯊꯝꯃꯣ